ꯇꯥꯔꯣꯔꯕ ꯇꯥꯔꯦ ꯇꯔ
ꯍꯜꯂꯣ ꯇꯥꯔꯕꯔꯕꯣ ꯇꯥꯔꯦ ꯇꯥꯔꯦ
ꯇ
ꯑꯩꯈꯣꯏ ꯆꯤꯡ ꯀꯥꯕꯒꯤ ꯋꯥꯔꯤꯗꯣ ꯀꯃꯥꯏ ꯇꯧꯁꯦ ꯍꯥꯏꯕꯅꯣ ꯀꯔꯤ ꯀꯔꯤ ꯄꯨꯁꯤꯒꯦ
ꯎ ꯆꯤꯡ ꯑꯃꯅꯦ ꯑꯗꯒꯤ ꯆꯥꯕ ꯌꯥꯕ ꯇꯥꯔꯕꯣ
ꯇꯥꯏ ꯇꯥꯏ ꯍꯥꯏꯌꯣ
ꯆꯥꯕ ꯌꯥꯕ ꯀꯩꯀꯩ ꯎꯝ ꯆꯥꯕ ꯌꯥꯕ ꯀꯩꯀꯅꯣ ꯈꯔ ꯇꯥꯕꯅꯤ ꯋꯥꯗꯣꯏꯅꯤꯅ
ꯆꯤꯞꯁꯀꯨꯝꯕ ꯍꯥꯞꯁꯤꯔꯥ ꯀꯦꯛ ꯄꯨꯁꯤꯔꯥ ꯏꯁꯥ ꯀꯝ ꯈꯠꯅꯕ ꯆꯤꯡ ꯀꯥꯒꯗꯕꯅꯤꯅ ꯏꯁꯥ ꯀꯟꯈꯠꯅꯕ ꯄꯨꯗꯕꯗꯤ ꯌꯥꯔꯣꯏ
ꯑꯣ ꯑꯥꯔ ꯑꯦꯁ ꯄꯨꯔꯛꯑꯒꯦ
ꯅꯨꯃꯤꯠꯇꯤ ꯀꯔꯝ ꯀꯥꯟꯗ ꯀꯃꯥꯏꯅ ꯇꯧꯁꯤꯒꯦ
ꯁꯨꯇꯤ ꯅꯨꯃꯤꯠꯇ ꯆꯠꯂꯁꯦ ꯑꯣ ꯑꯥꯔ ꯑꯦꯁꯇꯨꯅ ꯑꯗꯨꯝ ꯏꯁꯤꯡꯗ ꯊꯤꯠꯂꯒ ꯑꯗꯩ ꯄꯤꯀꯦꯠ ꯈꯔ ꯑꯃ ꯑꯗꯨꯝ ꯄꯥꯏꯔꯛ ꯌꯥꯔꯦꯗꯅ
ꯌꯥꯔꯅꯤ ꯂꯥꯛꯏꯕ ꯁꯟꯗꯦꯁꯤꯗ ꯆꯠꯂꯁꯤꯔꯣ
ꯌꯥꯏꯌꯦ ꯁꯟꯗꯦꯁꯤꯗ
ꯑꯇꯣꯞꯄ ꯃꯤꯗꯤ ꯀꯅꯥ ꯀꯅꯥ ꯀꯃꯥꯏꯅ ꯍꯥꯞꯀꯅꯤ ꯀꯅꯥ ꯀꯅꯥ
ꯖꯁꯇꯤꯅꯥꯝꯥ ꯌꯥꯔꯦ ꯃꯅꯤ ꯀꯥꯗꯤ ꯌꯥꯔꯛꯇꯣꯏ ꯃꯥꯟꯗ꯭ꯔꯦ ꯑꯅꯣꯏꯔꯤ ꯇꯥꯡꯅ ꯌꯥꯔꯦ ꯑꯅꯤ
ꯏꯆꯟꯁꯨ ꯄꯨꯕꯤꯔꯣꯑꯣ
ꯏꯆꯟꯒ ꯆꯟꯁꯨ ꯍꯥꯞꯄꯁꯦ ꯃꯥꯁꯨ ꯑꯗꯨꯝ ꯌꯥꯔꯛꯑꯅꯤ ꯃꯥꯁ ꯆꯠꯁꯦꯠꯇ ꯍꯥꯏ ꯂꯩꯔꯕꯅꯤ
ꯑꯩꯒꯤ ꯔꯨꯝꯃꯦꯠꯀꯥ ꯑꯩꯈꯣꯏꯒꯩ ꯄꯨꯟꯅ ꯆꯠꯅꯁꯤ ꯑꯗꯨꯗꯤ ꯁꯟꯗꯦꯗ ꯃꯇꯝꯗꯤ ꯀꯔꯝ ꯀꯥꯟꯗ ꯆꯠꯁꯤꯒꯦ
ꯅꯨꯡꯊꯤꯜ ꯋꯥꯏ ꯑꯗꯨꯝ ꯌꯥꯅꯤꯅ ꯅꯨꯡꯗꯥꯡ ꯋꯥꯏꯔꯝ ꯏꯪꯉꯛꯄꯩꯗꯨꯗ ꯍꯥꯡꯆꯤꯠ ꯂꯥꯡꯉꯒ ꯍꯜꯂꯛꯄ
ꯌꯥꯒꯅꯤ ꯄꯨꯡ ꯑꯍꯨꯝ ꯑꯗꯨꯋꯥꯏꯒꯤꯗ ꯆꯠꯂꯒ ꯌꯧꯔꯒ ꯌꯨꯝ ꯍꯟꯅꯔꯛꯄꯗ ꯄꯨꯡ ꯇꯔꯨꯛ ꯃꯈꯥꯏ ꯌꯥꯒꯅꯤꯅꯥ
ꯆꯞ ꯆꯥꯔꯅꯤ ꯑꯗꯨꯅꯥ
ꯉꯁꯥꯏ ꯂꯥꯛꯇꯕꯒꯤ ꯃꯔꯝ ꯍꯥꯏꯔꯛꯑꯣ
ꯉꯁꯥꯏ ꯂꯥꯛꯇꯕꯁꯦ ꯂꯣꯏꯅ ꯀꯦꯗꯅ ꯂꯣꯏꯁꯤꯟꯗꯅ ꯂꯣꯏꯔꯕ ꯑꯗꯨꯗ ꯊꯦꯡꯉꯕ ꯊꯤꯟꯕꯤꯅꯕꯁꯨ ꯂꯩꯇ꯭ꯔꯕ ꯃ‌ꯦꯖꯤꯛꯇ ꯂꯥꯛꯄꯁꯨ ꯇꯟꯥꯟꯕ ꯂꯥꯏꯟꯗ ꯀꯦꯔꯕꯅꯤꯅ ꯁꯤꯅꯤ ꯋꯥꯔꯤꯁꯦ ꯆꯥꯛꯁꯨ ꯆꯥꯗ꯭ꯔꯦ ꯑꯥꯗ ꯆꯥꯗꯣꯔꯤꯕꯅꯤ ꯆꯥꯗꯅ ꯆꯥꯛꯁꯨ ꯆꯥꯗꯕ ꯗꯅꯦ ꯂꯩꯔꯤꯁꯦ ꯀꯦꯛꯁꯟ ꯂꯩꯔꯒ ꯐꯤꯔꯣꯟꯜꯒ ꯂꯣꯏ ꯊꯥꯡꯇꯣꯛ ꯂꯣꯏꯔꯕꯅꯤꯗ ꯃꯤ ꯂꯩꯇꯕ ꯏꯀꯟꯁꯨ ꯑꯩ ꯊꯣꯛꯄꯅꯦ ꯀꯩꯅꯣ ꯇꯧꯕ ꯗꯨꯀꯥꯟꯗ ꯊꯣꯛꯄꯤꯁꯤ ꯃꯈꯥꯗ ꯉꯝꯗꯕ ꯍꯥꯏꯇꯥꯔꯦ ꯑꯗꯨꯗꯤ
ꯎꯝ ꯃꯃꯥꯡ ꯃꯃꯥꯡꯗꯥ ꯇꯧꯕꯗꯒꯤꯗꯤ ꯍꯟꯗꯛꯀꯤ ꯑꯗꯨꯅ ꯁꯥꯊꯤꯅꯩ ꯑꯥꯗꯣ ꯍꯜꯂꯣ ꯇꯔꯕ‌ꯣ
ꯇꯥꯏꯌꯦ ꯇꯥꯏꯌꯦ ꯀꯩꯀꯩ ꯇꯧꯔꯒꯦ ꯑꯇꯩꯗꯤ
ꯑꯥ ꯌꯥꯝꯅ ꯅꯨꯡꯉꯥꯏꯔꯛꯑꯦ ꯃꯃꯥꯡ ꯃꯃꯥꯡ ꯇꯧꯕꯗꯒꯤꯗꯤ ꯍꯟꯗꯛꯀꯤꯁꯤꯅ ꯌꯥꯝ ꯍꯦꯜꯂꯦ ꯅꯨꯡꯉꯥꯏꯕ ꯄꯨꯅ ꯖꯒꯣꯏꯁꯨ ꯁꯥ ꯁꯥꯔꯦ ꯉꯁꯥꯏꯗꯤ ꯁꯥꯗꯤ ꯎꯝ ꯁꯔ ꯄꯥꯎꯖ ꯁꯨ ꯁꯥꯔꯦ ꯑꯗꯒꯤ ꯑꯩꯈꯣꯏꯁꯨ ꯁꯥꯏ ꯑꯩꯈꯣꯏꯁꯨ ꯌꯥꯎꯏꯤ ꯑꯩꯁꯨ ꯌꯥꯎꯏ ꯂꯣꯏꯅꯃꯛ ꯁꯥꯗꯕ ꯑꯝꯇ ꯂꯩꯇ꯭ꯔꯦ ꯉꯁꯤꯗꯤ
ꯕꯤꯗꯤꯑꯣ ꯅꯃꯍꯎꯗꯔ‌ꯣ ꯄꯨꯂꯞꯀꯤ
ꯂꯧꯕꯅꯦ ꯑꯗꯣ ꯑꯇꯩ ꯑꯇꯩꯅ ꯂꯧꯅꯕꯒꯤ ꯊꯥꯅꯔꯒ ꯑꯗꯨꯗ ꯑꯇꯣꯞꯄꯁꯨ ꯀꯩꯁꯨ ꯑꯗꯨꯝ ꯂꯥꯛꯅꯩꯑꯕ ꯑꯩꯈꯣꯏꯗꯣ ꯄꯨꯔꯥ ꯗꯤ ꯖꯦ ꯇꯧꯕꯒꯤ ꯇꯥꯏꯞꯇ ꯇꯧꯔꯦꯕ ꯉꯁꯥꯏꯗꯤ
ꯅꯨꯡꯉꯥꯏꯔꯦ
ꯌꯥꯝ ꯅꯨꯡꯉꯥꯏꯔꯛꯑꯦ ꯑꯣꯖꯥꯅꯁꯨ ꯉꯟꯇꯥꯅ ꯍꯨꯟꯇꯣꯛ ꯑꯃ ꯆꯠꯈ꯭ꯔꯕꯅꯤꯅꯥ ꯑꯩꯈꯣꯏꯁꯨ ꯑꯄꯥꯝꯕ ꯑꯅꯤꯡꯕ ꯑꯗꯨꯝ ꯇꯧꯍꯧꯔꯦ
ꯑꯩꯅ ꯎꯕꯗꯗꯤ ꯁꯥꯔ ꯄꯥꯎꯗꯦꯜꯅꯦ ꯑꯦꯛ ꯀꯦꯅ ꯃꯣꯏ ꯀꯩꯗꯧꯔꯕ
ꯎꯝ ꯑꯗꯨ ꯁꯥꯔ ꯄꯥꯎꯗꯦꯜꯗꯤ ꯃꯥꯗꯤ ꯑꯩꯈꯣꯏ ꯋꯥꯈꯜꯗꯣ ꯅꯨꯡꯉꯥꯏꯇꯕꯗꯣ ꯑꯗꯨ ꯃꯌꯥꯝꯗꯨꯒꯤ ꯗꯤꯁꯇ꯭ꯔꯦꯛ ꯇꯧꯅꯕ ꯍꯥꯏ ꯋꯥꯈꯜ ꯊꯩꯗꯣꯛꯈꯤꯅꯕ ꯇꯔꯛꯏꯅꯦ ꯃꯥꯗꯤ ꯃꯥꯅ ꯊꯦꯝꯖꯤꯜꯂꯦ ꯑꯩꯈꯣꯏ ꯃꯌꯥꯝꯗꯣ ꯉꯁꯤ
ꯃꯥꯗꯤ ꯐꯖꯅ ꯁꯥꯈ꯭ꯔꯦꯅꯦ ꯃꯥꯅꯕꯩ ꯜ ꯃꯥꯂꯦ
ꯑꯥ ꯁꯥꯕꯁꯦꯥ
ꯐꯖꯅ ꯂꯥꯡꯈ꯭ꯔꯦ ꯃꯥ ꯉꯁꯥ ꯎꯕ ꯀꯥꯟꯗ ꯁꯤꯗꯁꯨ ꯎꯕꯗꯣꯀꯣ ꯌꯥꯝ ꯐꯖ ꯐꯖꯅ ꯁꯥꯕ ꯃꯥꯜꯂꯦ
ꯉꯁꯥꯏꯗꯣ ꯍꯛꯊꯣꯛꯈꯤꯕꯒ ꯑꯦꯀꯦ ꯇꯥꯎꯕꯒꯤ ꯋꯥ ꯉꯥꯡꯉꯦꯕ ꯑꯗꯨꯒꯤꯗꯨꯗ ꯁꯥꯔꯐꯥꯎꯗ ꯂꯥꯛꯑꯒ ꯊꯦꯝꯖꯤꯜꯂꯦ ꯑꯗꯨꯗꯨꯒ ꯃꯥꯅ ꯐꯖꯅ ꯏꯁꯥ ꯑꯩꯈꯣꯏ ꯌꯥꯝꯅ ꯁꯞꯄꯣꯔꯠ ꯇꯧꯕ ꯉꯁꯥꯏꯗ
ꯃꯣꯏꯗꯣ ꯑꯩꯈꯣꯏꯗ ꯅꯨꯡꯉꯥꯏꯇꯕꯒꯤ ꯑꯣꯏꯖꯠꯂꯒ
ꯈꯪꯗꯦ ꯑꯩꯈꯣꯏꯗ ꯅꯨꯡꯉꯥꯏꯇ꯭ꯔꯔꯤꯔꯥ ꯀꯔꯤꯅꯣ ꯀꯃꯥꯏꯅ ꯇꯧꯔꯤꯅꯣ ꯑꯗꯣ ꯐꯅ ꯅꯨꯡꯉꯥꯏꯇ꯭ꯔꯒꯁꯨ ꯑꯔꯣꯏꯕ ꯍꯥꯏꯁꯤꯗꯕꯨ ꯈꯤꯇꯪꯗꯤ ꯌꯦꯡꯅꯕ ꯌꯥꯕꯅꯦ
ꯃꯥꯅꯦ ꯑꯩꯈꯣꯏꯗꯤ ꯇꯣꯛꯑꯗꯧꯕꯅꯦꯕ ꯂꯥꯛꯑꯔꯣꯏꯗꯕꯅꯦꯕ
ꯂꯥꯛꯑꯔꯣꯏ ꯀꯩꯁꯨ ꯍꯟꯗꯛ ꯑꯗꯣ ꯍꯌꯦꯡ ꯍꯪꯆꯤꯤꯟ ꯅꯪ ꯀꯃꯥꯏꯅ ꯇꯧꯒꯅꯤꯕ ꯌꯥꯔꯣꯏ
ꯍꯌꯦꯡ ꯇꯧꯔꯁꯤꯔꯣ ꯐꯣꯝ ꯐꯤꯜ ꯑꯞꯇꯣ
ꯇꯧꯕꯕꯨꯗꯤ ꯌꯥꯏ ꯑꯗꯨ ꯊꯥꯗꯨ ꯂꯩꯇ꯭ꯔꯦ ꯃꯔꯨ ꯑꯣꯏꯅ
ꯅꯪꯅꯤꯗꯤ ꯑꯃꯈꯛꯇꯅꯤꯅꯦ ꯑꯩꯒꯤꯗꯤ ꯑꯅꯤꯅꯤꯅꯦ
ꯑꯗꯨ ꯑꯃ ꯑꯣꯏꯕꯁꯦ ꯂꯨꯄꯥ ꯂꯤꯁꯤꯡ ꯑꯅꯤꯅꯦ ꯑꯗꯨꯗꯨꯒ ꯑꯃꯨꯛꯀꯁꯨ ꯊꯥꯔꯛꯈꯤꯗꯣꯔꯤꯕꯅꯦ ꯑꯩꯒꯤꯗꯤ ꯁꯦꯀꯦꯟ ꯁꯦꯝꯒꯤ
ꯑꯗꯨꯒꯤꯅ ꯀꯌꯥ ꯑꯣꯏꯗꯣꯏꯖꯥꯠꯅꯣ
ꯝ ꯑ ꯁꯣ ꯏꯁꯤꯡ ꯑꯃ ꯁꯝꯊꯤꯡ ꯂꯩꯔꯛꯀꯗꯧ ꯃꯥꯜꯂꯦ
ꯃꯥꯂ
ꯄꯩꯁꯥꯗꯣ ꯃꯨꯛ ꯃꯥꯟꯗꯅ ꯄ꯭ꯂꯥꯎꯗ ꯇ ꯍꯣꯏ
ꯑꯦꯟꯁꯥꯡꯗꯤ
ꯉꯥꯒ ꯍꯋꯥꯏ ꯔꯥꯁꯃꯥꯒ ꯇꯣꯡꯉꯤ ꯑꯗꯣ
ꯑꯗꯒꯤ
ꯋꯥ ꯉꯥꯡ ꯁꯤꯒꯤ ꯋꯥꯉꯥꯡ ꯉꯥꯡꯕꯗꯅꯦ ꯑꯩ ꯑꯩꯅ ꯉꯥꯡꯕ ꯂꯣꯏꯕꯒ ꯅꯪ ꯑꯃꯨꯛ ꯈꯨꯝꯃꯛꯄ ꯑꯗꯨꯃꯥꯏꯅ
ꯍꯣꯏ
ꯑꯗꯨ ꯌꯥꯗꯦ
ꯃꯥꯏ ꯑ ꯁꯣꯣꯔꯦ
ꯏꯕꯥꯅꯤꯅ ꯉꯥꯡꯅꯔꯤꯁꯦ ꯍꯌꯦꯡ ꯃꯤꯅ ꯑꯃꯨꯛ ꯏꯊꯣꯛꯀꯗꯣꯏꯅꯦꯕ ꯑꯗꯨꯅ ꯋꯥꯍꯩꯁꯦ ꯈꯔ ꯂꯥꯏꯕꯗ ꯍꯥꯏꯅꯒꯗꯣꯏꯕ
ꯐꯖꯗꯦ
ꯃꯇꯥꯡ ꯆꯥꯔꯗꯤ ꯌꯥꯎꯔꯛꯀꯗꯣꯏꯅꯦ ꯅꯪ ꯑꯩꯅ ꯉꯥꯡꯉꯤꯁꯦ ꯑꯗꯨꯗꯨꯅ ꯋꯥꯍꯩꯁꯦ ꯂꯥꯏꯅ ꯂꯥꯏꯅ ꯐꯖꯅ ꯉꯥꯡꯅꯕ ꯑꯗꯨꯝ ꯅꯣꯔꯃꯦꯜ ꯑꯣꯏꯅ ꯋꯥꯔꯤ ꯁꯥꯟꯅꯕ ꯁꯨꯃꯥꯏꯅ ꯑꯗꯨꯝ ꯁꯥꯟꯅꯔꯦꯗꯅ ꯑꯗꯨꯒ ꯐꯖꯅ ꯑꯗꯨꯝ ꯉꯥꯡꯅꯕ
ꯏꯆꯟꯒꯤ ꯁꯣꯝꯇ ꯍꯥꯇꯥꯥꯔꯦ ꯍꯥꯏꯗꯤ ꯅꯪꯅ ꯑꯃꯨꯛꯗ ꯂꯩꯕꯅꯤꯅꯅꯦ ꯑꯩꯒ ꯃꯇꯥꯡꯁꯦ ꯆꯥꯟꯅꯗꯦꯕ ꯆꯥꯟꯅꯗꯦ ꯍꯥꯏꯕꯗꯤ ꯅꯪꯅ ꯀꯣꯝꯃꯦ ꯁꯣꯨꯝ ꯅꯣꯛ ꯐꯔꯛ ꯇꯥꯕ ꯑꯩꯅ ꯀꯣꯝꯃꯦ ꯑꯣꯝ ꯅꯣꯝ ꯐꯔꯛ ꯇꯥꯗꯣꯏꯅꯦꯕ ꯍꯥꯏꯗꯤ ꯑꯩꯒꯤ ꯅ ꯑꯃꯣ ꯌꯨꯝ ꯑꯣꯏꯕꯅꯤꯅ ꯑꯃꯨꯛ ꯂꯥꯡꯕꯁꯦ ꯊꯦꯡꯉꯐꯧꯁꯨ ꯂꯥꯡꯉꯦ ꯑꯗꯨꯝ ꯊꯪꯅꯕꯁꯤꯁꯨ ꯑꯗꯨꯝ ꯂꯥꯡꯉꯦ ꯍꯥꯏꯩꯗꯤ ꯑꯩꯈꯣꯏ ꯀꯀꯥ ꯍꯣꯏꯒꯤ ꯑꯉꯥꯡ ꯃꯌꯥꯝ ꯂꯩꯕꯅꯤꯅꯅꯦ ꯍꯣꯏ ꯑꯉꯥꯡꯗꯨꯁꯨ ꯌꯥꯝꯕ ꯍꯥꯏꯇꯥꯔꯦ ꯃꯉꯥ ꯇꯔꯨꯛ ꯂꯩꯌꯦꯦꯕ ꯑꯗꯨꯅ ꯃꯅꯤꯡ ꯃꯃꯥꯡꯁꯦ ꯐꯔꯛ ꯇꯥꯏꯕ ꯑꯩꯈꯣꯏ ꯁꯥꯐꯝꯁꯦ ꯑꯗꯨꯅ ꯏꯆꯟꯒ ꯇꯧꯔꯗꯤ ꯏꯆꯟꯒꯁꯨ ꯅꯪꯒꯁꯨ ꯁꯥꯟꯅ ꯌꯥꯔꯦꯗꯅ
ꯌꯥꯏꯌꯦꯦ ꯁꯨꯃꯥꯏꯅ ꯇꯧꯔꯣ ꯏꯃꯨꯡꯗ ꯊꯣꯡ ꯂꯣꯟꯁꯤꯜꯂꯣ ꯐꯖꯅ ꯑꯗꯨꯗꯨꯒ ꯅꯕꯥꯅꯤ ꯑꯗꯨꯝ ꯁꯥꯟꯅꯧ ꯌꯥꯅꯤ
ꯑꯗꯨꯃꯥꯏꯅ ꯇꯧꯔꯒꯦ ꯑꯗꯨꯅ ꯐꯔꯅꯤ ꯅꯠꯇ꯭ꯔꯗꯤ
ꯀꯩꯁꯨ ꯆꯪꯗꯕꯅꯦꯕꯀꯣ ꯅꯪꯒꯤꯗꯣ ꯇꯧꯔꯤꯗꯣ ꯃꯉꯥꯏ ꯍꯥꯞꯀꯗꯕꯗꯣ ꯍꯥꯞꯄꯒ ꯑꯗꯨꯝ ꯀꯩꯝ ꯆꯪꯗꯕꯅꯦ ꯌꯥꯝ ꯂꯥꯏꯅ ꯇꯧꯕ ꯌꯥꯕꯅꯦ
ꯒ꯭ꯔꯨꯞꯇ ꯑꯃꯨꯛ ꯍꯥꯏꯕ꯭ꯔꯥ ꯀꯩꯅꯣꯝꯇꯧꯗꯥꯏꯅꯦ
ꯎꯝ ꯒ꯭ꯔꯨꯞꯇꯁꯨ ꯍꯥꯞꯄꯅꯦ ꯑꯗꯣ ꯌꯥꯝꯅ ꯂꯥꯏꯕꯅꯤꯗ ꯒ꯭ꯔꯨꯞꯇꯨꯕꯨꯗꯤ ꯀꯣꯟꯅ ꯑꯩꯅ ꯅꯪꯒꯤ ꯃꯤꯡꯗꯣ ꯍꯥꯞꯈ꯭ꯔꯕ ꯃꯇꯨꯡ ꯌꯥꯝ ꯂꯥꯏꯕꯅꯦ ꯑꯗꯣ ꯍꯧꯖꯤꯛꯀꯤꯗꯤ ꯃꯇꯝ ꯆꯞ ꯆꯥꯔꯦ ꯑꯗꯨꯅ ꯊꯝꯃꯒꯦ ꯑꯃꯨꯛ ꯇꯧꯔꯛꯑꯣꯀꯣ ꯅꯪꯅ ꯑꯩꯉꯣꯟꯗ
ꯇꯧꯔꯛꯑꯒꯦ ꯇꯧꯔꯛꯑꯒꯦ
ꯎꯝ